ꯆꯠꯇꯔꯕꯣ
ꯀꯥꯏꯗꯩ ꯆꯥꯗ꯭ꯔꯤꯗ
ꯊꯦꯡꯉꯦꯍꯦ
ꯁ ꯉꯜꯂꯤꯗꯨꯗꯤ
ꯊꯕꯛ ꯆꯠꯄꯔꯣꯉꯁꯤꯗꯤ ꯆꯠꯂꯝꯃꯣꯏ
ꯀꯔꯤ ꯊꯕꯛ ꯁꯟꯗꯦ ꯗꯕꯨ
ꯌꯨꯝꯗ ꯑꯗꯨꯝ ꯂꯩꯌꯦ
ꯌꯨꯝꯗ ꯂꯩ ꯇꯨꯝꯃꯦ ꯅꯣꯡ ꯇꯥꯏ ꯃꯨꯛꯀ ꯇꯨꯝꯃꯦ
ꯅꯣꯡ ꯇꯥꯕ꯭ꯔꯣ ꯉꯁꯤ
ꯇꯥꯏꯗ
ꯎꯝ ꯍꯧꯖꯤꯛꯇꯤ ꯀꯃꯥꯏꯅ ꯇꯧꯔꯤ ꯅꯣꯡ ꯇꯥꯔꯤꯕ꯭ꯔꯣ
ꯇꯥꯗ꯭ꯔꯦ ꯅꯨꯡꯁꯥ ꯀꯂꯛꯈꯔꯦ ꯃꯨꯀ ꯁꯔꯦ
ꯎꯝ ꯉꯔꯥꯡ ꯕꯣꯜ ꯌꯦꯡꯕ꯭ꯔꯣ ꯑꯣ ꯕ꯭ꯔꯥꯖꯤꯜꯒꯤꯗꯣ
ꯌꯦꯡꯗꯗ ꯋꯥꯟ ꯋꯥꯟ ꯇꯥꯏ ꯍꯥꯏꯗ ꯗ꯭ꯔꯣ
ꯅꯩꯃꯔꯗꯨ ꯏꯟꯖꯔ ꯇꯧꯕ꯭ꯔꯣ
ꯈꯪꯗꯦꯗ ꯑꯩ ꯕꯣꯜ ꯌꯦꯡꯗꯦ
ꯏꯟꯖꯣꯏ ꯇꯧꯋꯦꯅ ꯎꯏꯅꯦ
ꯎꯝ ꯆꯨꯝꯕ꯭ꯔꯣꯅꯦ ꯐꯦꯁꯕꯨꯛꯇ ꯀꯥꯋꯦ ꯑꯃꯦꯔꯤꯀꯥ ꯈꯣꯏꯗꯨ ꯑꯍꯨꯝ ꯑꯍꯨꯝ ꯀꯥꯥꯛꯆꯟ ꯍꯟꯗꯦ ꯑꯃꯦꯔꯤꯀ ꯈꯣꯏ ꯁꯥꯟꯅꯔꯕꯣ ꯌꯨꯁ
ꯌꯦꯁꯦꯔꯣ ꯈꯪꯗꯦ
ꯎꯝ
ꯅꯣꯏꯃꯔꯠ ꯏꯟꯖꯣꯏ ꯇꯧꯔꯦ ꯑꯃꯨꯛꯀ ꯌꯥꯔꯦ ꯍꯦ ꯕꯥꯔꯖꯤꯟꯗꯤ
ꯃꯣꯏ ꯒ꯭ꯔꯨꯞ ꯁꯦꯝꯕꯁꯦ ꯒ꯭ꯔꯨꯞ ꯑꯃꯗ ꯀꯌꯥꯔꯛ ꯀꯌꯥꯔꯛ ꯁꯥꯟꯅꯒꯗꯕꯅꯣ
ꯒ꯭ꯔꯨꯞ ꯑꯃꯗ ꯑꯍꯨꯝꯂꯛ ꯁꯥꯟꯅꯅꯤ ꯑꯗꯨꯒ ꯄꯣꯏꯟ ꯈ꯭ꯋꯥꯏꯗꯒꯤ ꯌꯥꯝ ꯑꯗꯨꯅ ꯑꯣ ꯀꯔꯤ ꯍꯥꯏꯅꯣ ꯑꯐ ꯁ꯭ꯇꯦꯖ ꯔꯥꯎꯟ ꯑꯣꯐ ꯁꯤꯛꯁꯇꯤꯟꯗ ꯆꯪꯒꯅꯤ ꯑꯍꯨꯝ ꯔꯛꯔ ꯃꯔꯤꯔꯛꯔ ꯁꯅꯥꯕ ꯃꯥꯂꯦ ꯑꯍꯨꯝꯔꯛ ꯃꯥꯜꯂꯦꯗ ꯑꯗꯨ ꯄꯣꯏꯟ ꯈ꯭ꯋꯥꯏꯗꯒꯤ ꯌꯥꯝꯕꯗꯣ ꯄꯣꯏꯟ ꯌꯥꯝꯕ ꯃꯤꯟꯁ ꯒꯣꯜꯒꯨꯝꯕ ꯌꯥꯝ ꯆꯥ ꯆꯟꯕ ꯒꯣꯜ ꯈ꯭ꯋꯥꯏꯗꯒꯤꯩ ꯌꯥꯝ ꯆꯟꯕ ꯍꯣꯏꯗꯨꯀꯣ ꯑꯗꯨꯒ ꯌꯦꯂꯣ ꯀꯥꯔꯠ ꯀꯨꯝꯕ ꯆꯥꯗꯕꯁꯤꯡ ꯑꯗꯨꯒꯨꯝꯕꯁꯤꯡꯗꯨꯅ ꯑꯗꯨꯒꯨꯝꯕꯁꯤꯡꯗꯨꯅ ꯔꯥꯎꯟ ꯑꯣꯐ ꯁꯤꯛꯁ ꯆꯤꯟꯗ ꯈ꯭ꯋꯥꯏꯗꯒꯤ ꯄꯣꯏꯟ ꯌꯥꯝꯕ ꯑꯅꯤ ꯇꯤꯝ ꯃꯣꯏ ꯇꯤꯝ ꯑꯅꯤ ꯈꯜꯂꯛꯀꯅꯦꯕ ꯒ꯭ꯔꯨꯞ ꯑꯃꯗꯤꯀꯣ
ꯎꯝ
ꯑꯗꯨꯒ ꯔꯥꯎꯟ ꯑꯣꯐ ꯁꯤꯛꯁꯇꯤꯟꯗ ꯃꯕꯥꯅꯤ ꯁꯅꯥꯒꯅꯦꯕ ꯑꯗꯨꯗ ꯉꯝꯕꯗꯨꯅ ꯀ꯭ꯋꯥꯇꯔ ꯐꯥꯏꯅꯦꯜ ꯌꯧꯗꯣꯏꯅꯦꯕ
ꯀꯣꯔꯤꯌꯥ ꯈꯣꯏꯅ ꯅꯩꯔꯦꯅꯦ ꯑꯅꯤ ꯆꯠꯂꯦꯅꯦ
ꯄꯣꯡꯁꯦ ꯑꯃꯨꯛ ꯃꯣꯏ ꯁꯦꯀꯦꯟꯗꯦ ꯅꯤꯀꯣ ꯃꯦꯁ ꯑꯥꯃꯨꯛꯀ ꯀꯣ
ꯍꯣꯏ ꯌꯦꯡꯁꯤꯔ ꯌꯦꯉꯣꯢꯁꯤꯔ ꯈꯜꯂꯤ
ꯃꯗꯤ ꯀꯣꯏꯟ ꯌꯥꯝ ꯌꯧꯔꯤ ꯃꯣꯏꯗꯤ
ꯍꯥꯥ
ꯃꯣꯏꯗꯤ ꯀꯣꯏꯠ ꯌꯥꯝ ꯌꯧꯔꯦꯅꯦ ꯍꯥꯟ ꯄꯣꯔꯇꯨꯒꯟ ꯀꯩꯗꯧꯉꯥꯏꯅ ꯂꯩꯕ꯭ꯔꯣ ꯇꯨꯋꯏꯁꯗꯦꯗ ꯂꯩꯕ ꯃꯥꯜꯂꯦ
ꯍꯗ ꯐꯤꯛꯆꯔ ꯌꯦꯡꯗ
ꯆꯦꯅꯩꯁꯗꯦꯗ ꯂꯩꯕ ꯃꯥꯂꯦ ꯑꯩꯗꯣ
ꯎꯝ ꯑꯩꯁ ꯃꯣꯕꯥꯏꯜꯗ ꯌꯦꯡꯕꯅꯤꯗ ꯖꯤ ꯐꯥꯏꯚꯇꯨ ꯖꯤ ꯐꯥꯏꯚ ꯀꯗꯤ ꯌꯥꯕꯅꯦ
ꯀꯣꯇꯀꯒꯤꯅꯤꯃꯤꯠꯇꯤ ꯌꯦꯡ ꯇꯥꯔꯦ ꯍꯦ ꯄꯣꯇꯨꯀꯜꯒꯤꯃꯦꯠꯁꯤ ꯄꯣꯇꯨꯀꯜ ꯃꯦꯠꯁ ꯄꯣꯇꯨꯒꯜ ꯄꯣꯇꯨꯒꯜ ꯇ ꯀꯥꯎꯒꯤ ꯃꯜꯁꯤ ꯀ ꯑꯗꯨꯃ ꯍꯥꯏꯅꯣ
ꯈꯣꯏꯁꯦ ꯇꯥꯥꯟꯕ ꯑꯣꯏꯔꯕ ꯅꯠꯇ꯭ꯔꯣꯅꯦ ꯑꯃꯨꯛꯀꯩ ꯁꯥꯟꯅꯔꯤꯁꯤꯅ
ꯂꯥꯁ ꯁꯤ ꯋꯥꯔ ꯀꯞꯁꯤ ꯂꯥꯁ ꯑꯣꯏꯅꯤ ꯃ ꯄꯅꯤꯁ ꯁꯤꯗ ꯂꯩ ꯇꯦꯟ ꯊꯥꯔꯇꯤꯗ ꯄꯊꯣꯛꯄꯒꯤꯁꯦ ꯑꯗꯨꯒ ꯇ꯭ꯌꯨꯁꯗꯦ ꯇ꯭ꯋꯦꯟꯇꯤ ꯊ꯭ꯔꯤꯗ ꯑꯃꯨꯛꯀ ꯇꯦꯟ ꯊꯥꯔꯇꯤꯗ ꯑꯁꯤ ꯌꯥꯏꯅꯦ ꯇꯥꯏꯃꯤꯡꯁꯦ ꯇꯦꯟ ꯊꯥꯔꯇꯤ ꯐꯥꯏꯚ ꯑꯦ ꯑꯦꯝ ꯀꯣꯂꯣꯝꯕꯤꯌꯥꯒ ꯄꯣꯔꯇꯨꯒꯜ ꯃꯔꯤꯔꯥꯛ ꯁꯅꯥꯡꯑꯅꯤ ꯃꯣꯏ ꯃꯥ ꯃꯔꯤꯗꯥꯛꯁꯅꯕꯀꯣ ꯑꯍꯨꯝꯔꯛꯁꯤꯅꯥꯅꯦ ꯑꯍꯨꯝꯔꯛ ꯈꯨꯅꯥꯅꯤ ꯑꯗꯨꯗ ꯐꯥꯏꯚ ꯑꯦ ꯑꯦꯝꯗ ꯄꯣꯔꯇꯨꯒꯜꯒ ꯀꯣꯂꯣꯕꯤꯌꯥ
ꯑꯗꯨꯗꯤ ꯑꯩꯈꯣꯏꯗꯤ ꯄꯤ ꯑꯦꯃ ꯇꯥꯔꯅꯤꯅꯦ
ꯄꯣꯔꯇꯨꯒꯜ ꯀꯂꯦꯝꯕꯤꯌꯥ ꯑꯁꯤ ꯅꯣꯒꯥ ꯆꯪꯃꯤ ꯌꯥꯏ ꯑꯗꯨꯒ ꯑꯗꯨꯗ ꯏꯁ ꯀꯣꯂꯣꯝꯕꯤꯌꯥ ꯍꯣꯢꯁꯦ ꯀꯅꯥ ꯀꯅꯥ ꯌꯥꯎꯕ꯭ꯔꯣꯅꯦ ꯑꯥꯔꯖꯦꯟꯇꯤꯅꯥ ꯌꯦꯡꯒꯕ ꯑꯥꯔꯖꯦꯟꯇꯤꯅꯥꯁꯤ ꯅꯣꯒꯥꯎ ꯭ꯔ ꯌꯧꯒꯗ꯭ꯔꯥ ꯌꯧꯗ꯭ꯔꯥ
ꯗꯥꯎꯅꯤꯗ ꯍꯟꯗꯛꯀꯤ ꯋꯣꯜ
ꯄꯔꯥꯁꯤꯗ ꯍꯩꯕ ꯌꯥꯎꯗ꯭ꯔꯦ ꯅ ꯃꯔꯛ ꯉꯥꯛꯇꯅꯤ
ꯎꯝ
ꯁꯅꯥꯎꯗꯤ ꯇꯧꯋꯤꯅꯦ ꯃꯥꯗꯤ
ꯎꯝ ꯃꯁꯥ ꯌꯥꯗ꯭ꯔꯥ ꯃꯥꯜꯂꯦꯗ ꯗ꯭ꯔꯛꯁꯨ ꯁꯤꯖꯤꯟꯅꯩ ꯍꯥꯏꯗ ꯃꯥꯁꯦ
ꯑꯥꯔꯖꯦꯟꯇꯤꯅꯥ ꯚꯔꯁꯦꯁ ꯑꯜꯖꯦꯔꯤꯌꯥ ꯑꯣ ꯃꯥꯁꯨ ꯁꯤꯛꯁ ꯊꯥꯔꯇꯤ ꯑꯦ ꯑꯦꯝ ꯋꯥꯏꯅꯁꯗꯦ ꯐꯖꯅꯤꯅ ꯋꯥꯏꯅꯁꯇꯔꯤꯁꯦ
ꯑꯦ ꯑꯦꯝ ꯇꯥꯔꯗꯤ ꯑꯩꯈꯣꯏꯗꯤ ꯅꯨꯡꯊꯤꯟ ꯇꯥꯕ꯭ꯔꯣ
ꯋꯥꯏꯅ꯭ꯔꯁꯗꯦ ꯀꯣ ꯋꯥꯏꯅ꯭ꯔꯁꯗꯦꯗ ꯁꯤꯛꯁ ꯊꯥꯔꯇꯤ ꯑꯦ ꯑꯦꯝꯗ ꯑꯌꯨꯛꯇ ꯄꯨꯡ ꯇꯔꯨꯛ ꯃꯈꯥꯏ ꯑꯌꯨꯛ ꯑꯣꯏꯔꯗꯤ ꯃꯣꯏ ꯅꯨꯡꯗꯥꯡꯗ ꯁꯥꯟꯅꯔꯝꯒꯅꯤ
ꯁꯤ ꯑ ꯑꯥ ꯑꯗꯨꯗꯤ ꯉꯟꯒꯅꯤ
ꯋꯥꯏꯅꯔꯗꯦꯗ ꯑ ꯌꯨꯛꯇ ꯁꯤꯛꯁ ꯊꯥꯔꯇꯤ ꯑꯦꯝ ꯗ ꯑꯥꯔꯖꯦꯟꯇꯤꯅꯥ ꯚꯔꯁꯦꯁ ꯑꯜꯖꯦꯔꯤꯌꯥ ꯑꯦꯟ ꯗꯦꯟ ꯅꯨꯡꯗꯥꯡꯒꯤ ꯇꯦꯟ ꯊꯥꯔꯇꯤꯗ ꯄꯣꯔꯇꯨꯒꯜ ꯚꯔꯁꯦꯁ ꯀꯣꯡꯒꯣ ꯂꯩꯔꯦ
ꯎꯝ
ꯑꯗꯨꯒ ꯃꯟꯗꯦ ꯇ꯭ꯋꯦꯟꯇꯤ ꯇꯨ ꯇꯦꯟ ꯊꯥꯔꯇꯤ ꯄꯤ ꯑꯦꯝꯗ ꯑꯥꯔꯖꯦꯟꯇꯤꯅꯥ ꯕꯔꯁꯦ ꯑꯁꯇ꯭ꯔꯤꯌꯥ ꯑꯁ ꯑꯥꯔꯖꯦꯟꯇꯤꯅꯥꯁꯨ ꯅꯣꯛ ꯑꯥꯎꯠ ꯑꯦ ꯑꯥꯔꯖꯦꯟꯇꯤꯅꯥꯗꯤ ꯇꯧꯋꯦꯅꯦ
ꯏꯁꯇꯥ ꯄ꯭ꯂꯦꯠ ꯏꯁꯇꯥ ꯄ꯭ꯂꯦ ꯄ꯭ꯂꯦꯌꯔ ꯌꯥꯝꯕ꯭ꯔꯣ ꯍꯟꯗꯛ ꯑ ꯑꯔꯖꯦꯟꯇꯤꯅꯥ ꯄꯣꯔꯇꯨꯒꯟ
ꯍꯣꯏ ꯄꯣꯔꯇꯨꯒꯜ ꯏꯁꯇꯥꯔ ꯄ꯭ꯂꯦꯔ ꯌꯥꯝꯃꯦꯗꯥ
ꯎꯝ
ꯄꯤ ꯑꯩꯆ ꯁꯤꯗ ꯃꯔꯤ ꯁꯥꯟꯅꯩꯌꯦ ꯃꯦꯟꯆꯦꯁꯇꯔ ꯌꯨꯅꯥꯏꯇꯦꯠ ꯇ ꯑꯃ ꯁꯅꯥꯏꯑꯌꯦ ꯑꯗꯨꯒ ꯃꯦꯟꯆꯦꯁꯇꯔ ꯁꯤꯇꯤꯗ ꯑꯅꯤꯁꯨ ꯁꯅꯥꯏꯑꯦ ꯑꯗꯨꯒ ꯑꯜꯅꯆꯟꯗ ꯑꯅꯤꯁꯨ ꯅꯥꯏꯑꯌꯦ
ꯏꯁꯇꯥꯔ ꯄ꯭ꯂꯦꯠꯤ ꯑꯗꯨꯝ ꯏꯁꯄꯦꯟ ꯑꯃꯛꯀ ꯌꯥꯝꯒꯅꯤꯗ
ꯎꯝ ꯑꯥꯔꯖꯦꯟꯇꯤꯅꯥꯒꯤ ꯏꯁꯀ꯭ꯋꯥꯠꯁ ꯌꯦꯡꯁꯤꯅꯦꯅ ꯑꯥꯔꯖꯦꯟꯇꯤꯅꯥꯁꯨ ꯑꯥꯔꯖꯦꯟꯇꯤꯅꯥꯒ ꯄꯣꯔꯇꯨꯒꯜꯁꯦ ꯀ꯭ꯋꯥꯇꯔ ꯐꯥꯏꯅꯦꯜꯗꯁꯨ ꯁꯅꯥꯕꯒꯤ ꯆꯥꯟꯁ ꯂꯩꯔꯤꯅ ꯄꯣꯁꯤꯕꯤꯂꯤꯇꯤ ꯂꯩꯕꯔꯥ
ꯑꯦꯝꯕꯥ ꯄꯦ ꯍꯥꯢꯕꯁꯤꯅꯦ ꯐ꯭ꯔꯥꯟꯁ ꯅꯄꯥꯗꯨꯅꯦ ꯀꯣ
ꯎꯝ ꯇ꯭ꯋꯦꯟꯇꯤ ꯅꯥꯏꯟꯒꯤ ꯏꯁꯀ꯭ꯋꯥꯠꯁꯤ ꯇ꯭ꯋꯦꯟꯇꯤ ꯅꯥꯏꯟꯒꯤ ꯄ꯭ꯂꯦꯌꯔꯁꯤ ꯌꯦꯡꯁꯦ ꯎꯃꯎꯝ ꯎꯝ ꯀꯣ ꯑꯦꯜꯇꯤꯀꯣ ꯃꯦꯗ꯭ꯔꯤꯠꯇ ꯑꯃ ꯌꯥꯎꯔꯤ ꯃꯣꯏꯁꯦ ꯑꯁꯇꯣꯟꯕꯤꯂꯥ ꯑꯣ ꯒꯣꯜ ꯀꯤꯞꯄꯔ ꯑꯥꯔꯖꯦꯟꯇꯤꯅꯥꯒꯤ ꯀꯤꯞꯄꯔꯁꯤ ꯌꯥꯕꯅꯤ
ꯎꯝ
ꯀ꯭ꯂꯕ ꯐꯥꯎꯕꯗ ꯁꯅꯥꯗꯦꯗ ꯑꯥꯔꯖꯦꯟꯇꯤꯅꯥꯏꯗꯤ ꯂꯦꯇꯤꯀꯣ ꯃꯦꯗ꯭ꯔꯤꯠꯇ ꯑꯅꯤ ꯌꯥꯎꯋꯦ ꯑꯗꯨꯒ ꯖꯨꯕꯦꯟꯇꯁꯇ ꯑꯃ ꯂꯤꯌꯣ ꯇꯨꯗ ꯑꯃ ꯖꯔꯁꯤꯗ ꯑꯃ ꯗꯔꯃꯤꯌꯥꯃꯤꯗ ꯉꯁꯤ ꯂꯩꯔꯦ
ꯄꯤ ꯑꯩꯁ ꯗꯤꯅ ꯑꯗꯨꯝ ꯍꯦꯜꯂꯦꯗ ꯍꯟꯗꯛꯇꯤ ꯄꯩꯁꯥ ꯄꯥꯏꯕ ꯍꯦꯟꯕꯅꯤꯅ ꯃꯣꯏꯅ ꯃꯤ ꯐꯠ ꯐꯠ ꯂꯩꯌꯦ
ꯄꯣꯔꯇꯨꯒꯜꯒꯤ ꯏꯁꯀ꯭ꯋꯥꯠꯁꯤ ꯄꯣꯔꯇꯨꯒꯜꯒꯤ ꯄ꯭ꯂꯦꯌꯔꯁꯤꯡꯁꯤ ꯌꯦꯡꯂꯉꯁꯤ
ꯑ
ꯀꯣꯂꯣꯝꯕꯤꯌꯥꯒꯤ ꯄ꯭ꯂꯦꯌꯔ ꯁꯦꯝ ꯑꯃꯅ ꯌꯦꯡꯉꯁꯤꯅꯦ ꯀꯣꯂꯣꯝꯕꯤꯌꯥꯁꯦ
ꯐꯥꯎꯔꯣꯏꯗ ꯀꯣꯂꯣꯕꯤꯌꯥꯔ
ꯔꯣꯝꯌꯔ ꯁꯣꯔꯁ ꯗꯤꯒ꯭ꯔꯤ ꯌꯨꯁ ꯖꯦꯝꯁꯗ ꯗꯤꯒ꯭ꯔꯤ ꯋꯔꯗꯔꯤꯒ꯭ꯌꯎ ꯍꯥꯏꯕ ꯑꯃ ꯌꯥꯎ ꯃꯥꯏ
ꯑꯥ
ꯑꯣ
ꯈꯪꯗꯦꯗ ꯄꯦꯌꯥꯔꯁꯦ ꯌꯥꯝ
ꯅꯪꯪ ꯕꯣꯜ ꯍꯦꯡꯕ ꯃꯃꯤ
ꯎꯝ
ꯑꯦ ꯎꯥꯄꯥꯢ ꯂꯩꯇꯦ ꯀꯣꯂꯝꯕꯤꯌꯥꯁꯨ ꯉꯝꯃꯣꯏ ꯄꯣꯔꯇꯨꯒꯟ ꯉꯝꯈ꯭ꯔꯅꯤ
ꯐꯦꯁꯕꯨꯛꯇ ꯔꯁꯤꯌꯥ ꯈꯣꯏꯅ ꯋꯥꯔꯜ ꯀꯞꯇ ꯅꯟ ꯀ꯭ꯋꯥꯂꯤꯐꯥꯏ ꯈꯣꯏ ꯋꯥꯔꯜ ꯀꯞꯃꯛ ꯇꯧꯒꯅꯤ ꯍꯥꯏ ꯑꯗꯨꯗꯤ ꯆꯨꯝꯕꯔꯣ ꯍꯥ ꯍꯥ ꯍꯥ
ꯍꯦ ꯍꯦ ꯍꯦ
ꯏꯟꯗꯤꯌꯥ ꯌꯥꯕꯗꯤ ꯌꯨꯀ꯭ꯔꯦꯟ ꯌꯥꯎꯚꯤ
ꯋꯥꯊꯤꯅꯤꯗ ꯑꯗꯨꯗꯤ
ꯑꯥ ꯑꯥ ꯍꯥ
ꯍꯝ ꯍꯝ ꯍꯝ ꯍꯝ
ꯇ ꯃ ꯃꯥꯂꯦꯗ ꯀꯣ ꯋꯥꯔꯜꯀꯞ ꯋꯥꯔꯜ ꯀꯞ ꯀ꯭ꯋꯥꯂꯤꯐꯥꯏ ꯇꯧꯕꯁꯦ ꯄꯩꯁꯥꯒꯤꯁꯨ ꯅꯠꯇꯕ ꯃꯥꯜꯂꯦꯗꯀꯣ
ꯄꯩꯁꯥꯒꯤ ꯅꯠꯇꯦꯗ ꯃꯣꯏ ꯁꯥꯟꯅꯔꯒ ꯄꯣꯏꯟꯁ ꯌꯥꯝꯕꯨ ꯑꯩꯈꯣꯏꯗꯅ ꯀ꯭ꯋꯥꯂꯤꯐꯥꯏ ꯇꯧꯔꯤꯅꯤ ꯉꯝꯕ ꯍꯣꯏꯗꯣꯏꯅ
ꯎꯝ ꯂꯤꯃꯤꯠ ꯂꯩꯕ꯭ꯔꯣ ꯋꯥꯔꯜ ꯀꯞꯁꯤꯕꯨ ꯀꯟꯇ꯭ꯔꯤ
ꯂꯤꯃꯤꯠ ꯂꯩꯗꯦꯗ
ꯎꯝ ꯌꯥꯝꯃꯦꯕ ꯍꯧꯖꯤꯛ ꯀꯟꯗ꯭ꯔꯤꯁꯦ ꯁꯥꯟꯅꯕꯁꯦ ꯊꯥꯔꯇꯤꯒꯨꯝꯕ ꯈꯛꯇꯅꯦꯕ
ꯍꯣꯏ ꯍꯟꯗꯛꯇꯤ ꯌꯥꯝ ꯃꯣꯏ ꯃꯉꯥꯔ ꯍꯦꯟꯅ ꯑꯦꯛꯁꯇ꯭ꯔꯥ ꯄꯂꯁ ꯍꯥꯞꯆꯤꯟꯕꯅꯤ
ꯎꯝ ꯀꯟꯇ꯭ꯔꯤꯗꯤ ꯆꯍꯨꯝ ꯃꯊꯛꯇ ꯂꯩꯌꯦ ꯑꯗꯨꯒ ꯊꯥꯔꯇꯤ ꯈꯛꯇꯅꯦꯕ ꯂꯣꯏꯅ ꯁꯥꯟꯅꯔꯗꯤ ꯃꯦꯠꯁꯁꯦ ꯁꯥꯡꯉꯅꯤꯍꯦ ꯊꯥ ꯃꯔꯤ ꯃꯉꯥ ꯁꯥꯟꯅꯒꯅꯤ ꯍꯥ ꯍꯥ
ꯑ ꯑꯗꯨ ꯅꯨꯡꯉꯥꯏꯕꯅꯤ ꯀꯩꯅꯣ
ꯎꯝ
ꯅꯠꯇꯔꯣ
ꯍꯣꯏ ꯏꯟꯗꯤꯌꯥ ꯀ ꯌꯥꯎꯔꯗꯤ ꯅ ꯅꯣꯔꯠ ꯏꯁ ꯅꯣꯔꯠ ꯏꯁ ꯃꯆꯥ ꯑꯩꯈꯣꯏꯁꯦ ꯌꯥꯗꯦꯗ ꯏꯟꯗꯤꯌꯥꯗꯁꯨ ꯗꯤꯔꯥꯁ ꯄꯥꯔꯇꯤ ꯍꯣꯏꯁꯦ ꯁꯥꯟꯅꯔꯤꯕ꯭ꯔꯣ
ꯗꯤꯔꯥꯥꯁ ꯍꯥꯏꯗꯤ ꯃꯅꯤꯄꯨꯔ ꯄꯂꯦꯌꯦꯔ ꯗꯨꯔꯣ
ꯎꯝ ꯃꯥꯗꯤ ꯀꯤꯄ꯭ꯔꯅꯦꯗ
ꯃꯥꯗꯤ ꯙꯤꯔꯥꯖꯇꯣ ꯃꯨꯝꯕꯥꯏ ꯑꯦꯐ ꯁꯤꯗ꯭ꯔꯥ ꯃꯨꯝꯕꯥꯏ ꯑꯦꯐꯁꯤ ꯀꯦꯔꯂꯥ ꯄꯂꯁ
ꯀꯦꯂ ꯄ꯭ꯂꯥꯁꯔ ꯃꯥꯅ ꯏꯟꯗꯤꯌꯥꯟ ꯁꯨꯄꯔ ꯂꯤꯒꯀꯤ ꯐꯖꯥꯕꯤꯁꯨ ꯅꯠꯇꯦ
ꯎꯝ ꯃꯣꯏ ꯑꯦꯁꯤꯌꯥꯟ ꯒꯦꯝꯗ ꯁꯥꯟꯅꯔꯗꯤ ꯑꯗꯨꯝ ꯀ꯭ꯋꯥꯂꯤꯐꯥꯏꯇꯤ ꯑꯣꯏꯔꯛꯀꯅꯤ ꯑꯦꯁꯤꯌꯥꯟ ꯃꯅꯨꯡꯗꯗꯤꯀꯣ ꯑ ꯍꯩꯕ ꯌꯥꯝꯃꯦꯗ ꯑꯦꯁꯤꯌꯥꯟ ꯂꯤꯛꯇꯁꯨ
ꯑꯗꯨ ꯇꯞꯄꯦꯕ ꯃꯣꯏ ꯁꯅꯕꯗꯣ ꯁꯂꯣ ꯌꯥꯝ ꯆꯠꯂꯦꯕ
ꯎꯝ
ꯍꯟꯗꯛ ꯁꯥꯎꯊ ꯀꯣꯔꯤꯌꯥꯁꯤ ꯑꯅꯤꯔꯛ ꯉꯝꯒ꯭ꯔꯦ ꯁꯥꯎꯠ ꯀꯣꯔꯤꯌꯥꯁꯦ ꯌꯥꯝ ꯂꯤꯡꯕꯩ ꯋꯥꯅꯤ ꯎꯝ
ꯍꯥꯐ ꯇꯨ ꯊꯥꯏꯟ ꯇꯦꯟꯗꯁꯨꯟ ꯏꯁꯀꯣꯔ ꯌꯥꯝ ꯐꯪꯕꯅꯦ ꯃꯣꯏ
ꯑꯁ ꯌꯨ ꯑꯦꯁ ꯑꯦ ꯃꯔꯤꯅꯤ ꯅꯦ
ꯃꯔꯤꯔꯛ ꯌꯨ ꯑꯦꯁ ꯑꯦ ꯈꯣꯏꯗꯣ ꯕꯣꯜꯗꯣ ꯃꯔꯤ ꯆꯟꯈ꯭ꯔꯦ ꯃꯣꯏꯅ ꯑꯣꯏꯅ
ꯄꯨꯏꯟꯗꯤ ꯑꯥ ꯌꯧꯔꯅꯤ ꯃꯣꯢ ꯑꯗꯨꯁꯨ ꯃꯣꯏꯗꯤ ꯁꯤꯔꯅꯤꯗ ꯀ꯭ꯋꯥꯔꯇꯔ ꯐꯥꯏꯅꯦꯜꯒꯨꯝꯕꯗ ꯍꯩꯕ ꯇꯥꯔꯅꯤ
ꯋꯥꯏꯠ ꯀ ꯔꯦꯠ ꯀ ꯕꯤꯟꯗꯤ ꯅꯦ
ꯖꯔꯃꯅꯤ ꯖꯔꯃꯅꯤꯒꯤ ꯃꯦꯁꯁꯤ
ꯖꯔ꯭ꯃꯅꯤ ꯈꯣꯢꯁꯨ ꯍꯥꯏꯕ ꯌꯥꯎꯕꯅꯦ ꯑꯗꯨꯝ
ꯎꯝ ꯌꯥꯗ꯭ꯔꯦ ꯍꯟꯗꯛ ꯖꯔꯃꯅꯤ ꯚꯔꯁꯦꯁ ꯄꯨꯔꯥ ꯀꯥꯎ ꯑꯁ ꯑꯅꯧꯕ ꯇꯨꯗꯦ ꯇꯦꯟ ꯊꯥꯔꯇꯤ ꯄꯤ ꯑꯦꯝ ꯑꯋ ꯉꯁꯤ ꯌꯦꯡꯕ ꯇꯥꯔꯦ
ꯃꯦꯛꯁꯤꯀꯣ ꯒ ꯁꯥꯎ꯭ꯊ ꯑꯐꯤ ꯀ ꯁꯥꯥꯎꯠ ꯑꯐ꯭ꯔꯤꯀꯥ ꯁꯥꯏꯅꯥꯕ ꯗꯨꯗꯤ ꯊꯥꯖꯗꯦꯍꯦ
ꯍꯟꯗꯛ ꯃꯦꯛꯁꯤꯔ ꯉꯝꯗ꯭ꯔꯗꯤ
ꯁꯥꯥꯎꯊ ꯑꯐ꯭ꯔꯀꯥ ꯈꯣꯢꯁꯨ ꯍꯩꯗꯤ ꯍꯥꯏꯕꯅꯤꯅꯦ
ꯊ꯭ꯔꯤ ꯇꯦꯟ ꯊꯔꯇꯤ ꯄꯤ ꯑꯦꯝ
ꯔꯁꯤꯌꯥ ꯈꯣꯏ ꯌꯥꯎꯗꯦ ꯍꯥꯟꯅꯗꯤ ꯃꯣꯏꯅ ꯍꯣꯁ ꯑꯣꯏꯔꯒ ꯌꯥꯎꯗ ꯌꯥꯎꯗꯕ ꯕꯣꯜ
ꯎꯝ ꯁꯦꯂꯦꯛ ꯇꯧ ꯁꯦꯂꯦꯛ ꯇꯧ ꯗꯕꯥꯏ ꯍꯥꯢꯇꯥꯔꯦ
ꯎꯝ ꯍꯥꯟꯅꯗꯤ ꯌꯥꯎꯔꯝꯃꯦꯀꯣ ꯑꯗꯨꯝ
ꯎꯝ
ꯖꯄꯥꯟ ꯌꯥꯎꯕ ꯃꯥꯂꯦ
ꯖꯄꯥꯟ ꯌꯥꯎ ꯑꯦ
ꯎꯝ
ꯏꯪꯂꯟꯁꯦ ꯗꯦꯠ ꯑꯩꯠꯇꯤꯟꯗ ꯑꯆꯥ ꯏꯡꯂꯟꯁꯨ ꯑꯁ ꯋꯥꯔꯜ ꯀꯞ ꯂꯧꯗꯕ ꯀꯨꯢꯔꯦ
ꯎꯝ ꯑꯩꯈꯣꯏ ꯁꯤꯔꯝꯗꯥꯏꯗꯗꯤ ꯏꯟꯗꯤꯌꯥꯁꯦ ꯃꯔꯛꯇꯤ ꯌꯥꯎꯕ ꯌꯥꯏꯌꯦ ꯋꯥꯔꯜ ꯀꯞ ꯀ꯭ꯋꯥꯂꯤꯐꯥꯏ ꯌꯦꯡꯕ ꯈꯔꯥ ꯅꯨꯡꯉꯥꯏꯅꯤ ꯃꯤ ꯌꯥꯝꯒꯅꯤ ꯍꯦ